ꯑꯥ ꯍꯜꯂꯣ
ꯑ ꯍꯜꯂꯣ ꯍꯥꯏꯕꯤꯌꯨ ꯃꯔꯨꯞ
ꯇꯥꯕꯤꯔꯕ꯭ꯔꯣ
ꯇꯥꯔꯦ ꯇꯥꯔꯦ ꯑꯩꯗꯁꯣꯝꯗ ꯐꯣꯟꯗꯨ ꯂꯥꯛꯇꯕꯗꯨꯗ ꯄꯥꯏꯈꯠꯄ ꯐꯔꯛꯇꯥꯕꯅꯤ
ꯑꯣ ꯀꯩꯅꯣꯅꯤ ꯃꯔꯨꯞ ꯑꯩꯈꯣꯏꯒꯤ ꯋꯥꯔꯤ ꯋꯥꯇꯥꯏ ꯉꯥꯏ ꯁꯨꯝ ꯇꯧꯁꯦ ꯅꯨꯡꯁꯥꯒ ꯁꯥꯕꯁꯤꯗ ꯁꯨꯝ ꯄꯣꯊꯥꯅꯔꯛꯄꯁꯤꯗ ꯅꯨꯡꯉꯥꯏ ꯅꯨꯡꯉꯥꯏꯕ ꯏꯇꯥꯎꯗꯨꯒ ꯁꯨꯝ ꯅꯣꯛꯅꯤꯡ ꯅꯣꯛꯅꯤꯡꯒ ꯋꯥꯔꯤ ꯀꯌꯥ ꯁꯥꯟꯅ ꯁꯦꯗꯅ ꯇꯧꯖꯔꯛ ꯅꯤ ꯃꯔꯨꯞꯄꯨ ꯆꯥꯛ ꯏꯁꯤꯡꯒꯗ ꯐꯪꯕꯤꯗ꯭ꯔꯤꯕꯣ ꯍꯥꯏꯗꯤ ꯂꯧꯈꯠꯄꯤꯗ꯭ꯔꯤꯕꯣ ꯉꯁꯤ ꯑꯌꯨꯛꯀꯤ
ꯐꯪꯅꯤ ꯃꯔꯨꯞ ꯁꯕꯤꯌꯨ ꯑꯩꯈꯣꯏꯒꯤ ꯅꯩꯅꯁꯤ ꯅꯣꯅꯤꯡ ꯅꯣꯅꯤꯡꯕ ꯀꯌꯥ ꯑꯗꯒꯤ ꯂꯩꯔꯤꯕ ꯑꯩꯒꯤ ꯂꯩ ꯑꯩꯈꯣꯏꯒꯤ ꯃꯩꯍꯧꯔꯣꯟꯗꯒꯤ ꯂꯩꯔꯛꯂꯤꯕ ꯄꯥꯎꯇꯥꯛ ꯀꯌꯥ ꯄꯥꯎꯔꯧ ꯀꯌꯥꯒꯤ ꯃꯔꯝꯗ ꯁꯥꯟꯅꯕꯁꯨ ꯀꯥꯏꯗꯦ ꯄꯥꯎꯔꯧ ꯍꯥꯏꯕꯗꯤ ꯑꯨꯍꯩ ꯄꯥꯟꯕ ꯑꯩꯈꯣꯏꯒꯤ ꯎꯍꯩ ꯄꯥꯟꯕ ꯀꯔꯤꯒꯦ ꯀꯥꯎꯅꯒ꯭ꯔꯦ ꯑ ꯎꯍꯩ ꯄꯥꯕ ꯎꯅ ꯃꯔꯨ ꯂꯨꯞꯄꯤ ꯀꯥꯏꯅ ꯂꯩꯔꯤꯕꯀꯣ ꯊꯟꯗꯕ ꯄꯨꯅ ꯃꯒꯣꯟ ꯊꯣꯛꯏꯒ ꯂꯩꯔꯤꯕ ꯃꯌꯥꯝ ꯑꯁꯤꯒꯤ ꯃꯔꯝꯗ ꯁꯥꯟꯅꯔꯁꯨ ꯀꯩꯁꯨ ꯀꯥꯏꯗꯦ ꯑꯗꯨꯝ ꯑꯄꯥꯝꯕ ꯃꯔꯨꯞꯅ ꯑꯄꯥꯝꯕꯗꯨꯁꯨ ꯑꯗꯨꯝ ꯇꯧꯕꯤꯌꯨ
ꯑꯣ ꯑꯗꯣ ꯃꯔꯨꯞ ꯑꯩꯒꯤ ꯈꯣꯟꯖꯦꯜ ꯑꯁꯤꯒꯤ ꯅꯥꯀꯟꯗ ꯀꯔꯤ ꯀꯔꯤ ꯑꯔꯥꯡ ꯑꯃ ꯃꯈꯣꯜꯒ ꯁꯨꯝ ꯇꯥꯕꯤꯕ꯭ꯔꯥ ꯀꯃꯥꯏꯅ ꯇꯧꯋꯤ ꯌꯥꯝ ꯀꯟꯅ ꯇꯥꯕꯤꯕ꯭ꯔꯥ
ꯑꯥ ꯌꯥꯝ ꯀꯟꯅ ꯇꯥꯕꯗꯤ ꯑꯣꯏꯗꯦ ꯀꯔꯤꯁꯨ ꯀꯥꯏꯔꯣꯏ ꯍꯥꯏꯅ ꯈꯟꯖꯩ ꯑꯩꯈꯣꯏꯒꯤ ꯑꯉꯥꯡꯁꯤꯡꯅ ꯂꯥꯡꯕ ꯂꯥꯎꯕꯒꯤ ꯄꯣꯝꯖꯦꯗ ꯑꯃꯨꯛ ꯑꯃꯨꯛ ꯇꯥꯏ ꯑꯗꯨꯕꯨ ꯀꯔꯤꯁꯨ ꯀꯥꯏꯗꯦ
ꯌꯨꯝꯗ ꯑꯩꯈꯣꯏꯒꯤ ꯃꯔꯨꯞ ꯃꯤꯁꯤ ꯌꯥꯝꯅ ꯂꯩꯕꯅ ꯃꯔꯝ ꯑꯣꯏꯔꯒ ꯅꯨꯡꯁꯥꯒ ꯁꯥꯎꯕꯁꯤꯗ ꯑꯩꯁꯨ ꯃꯐꯝ ꯆꯥꯕ ꯂꯩꯇꯦ ꯇꯕꯅ ꯃꯔꯨꯞꯀ ꯋꯥꯔꯤ ꯋꯥꯇꯥꯏ ꯉꯥꯏꯍꯥꯛ ꯇꯧꯒ ꯇꯧꯕꯁꯤꯗ ꯃꯐꯝ ꯆꯥꯕ ꯂꯩꯖꯗ꯭ꯔꯦ ꯑꯗ ꯁꯨꯃꯥꯏꯅ ꯇꯧꯕꯅꯤ ꯃꯔꯨꯞ ꯑꯩꯁꯦ ꯇꯁꯦꯡꯅ ꯐꯨꯡꯒꯥ ꯋꯥꯔꯤꯒꯨꯝꯕ ꯑꯗꯒꯤ ꯑꯩꯈꯣꯏꯒꯤ ꯃꯩꯍꯧꯔꯣꯟꯜꯒꯤ ꯋꯥꯔꯤ ꯑꯗꯒꯤ ꯀꯌꯥ ꯑꯃ ꯏꯕ ꯄꯥꯝꯖꯕ ꯑꯗꯨꯒꯨꯝꯕ ꯃꯤꯁꯛꯅꯤ ꯑꯗꯣ ꯐꯔꯦ ꯉꯁꯤꯗꯤ ꯄꯥꯎꯔ ꯄꯥꯎꯇꯥꯛꯀꯤ ꯃꯇꯥꯡꯗ ꯃꯗꯨ ꯀꯁꯨꯝ ꯇꯧꯖꯤ ꯑꯩꯈꯣꯏꯒꯤ ꯑꯍꯜ ꯂꯃꯟꯁꯤꯡ ꯅ ꯍꯧꯖꯤꯛ ꯃꯔꯨꯞꯅ ꯍꯥꯏꯕꯤꯈꯤꯕ ꯎꯍꯩ ꯌꯥꯝ ꯄꯥꯝꯕ ꯎ ꯃꯔꯨ ꯂꯨꯏ ꯑꯗꯨꯒ ꯑꯩꯈꯣꯏꯒꯤ ꯊꯟꯗꯕ ꯆꯐꯨ ꯃꯈꯣꯟ ꯊꯣꯛꯏ ꯀꯥꯏꯅ ꯂꯩꯕ ꯃꯌꯥꯝꯁꯤ ꯒꯤ ꯃꯇꯥꯡꯗ ꯑꯩ ꯁꯝꯂꯞꯄ ꯍꯧꯖꯔꯛꯀꯦ ꯃꯔꯇꯁꯨ ꯃꯈꯥ ꯇꯥꯕꯤꯔꯛꯎ ꯑꯍꯝꯕꯁꯤꯗꯤ ꯃꯔꯨꯞ ꯑꯩꯈꯣꯏꯒꯤ ꯎꯍꯩ ꯌꯥꯝꯅ ꯄꯥꯟꯕꯥ ꯎ ꯃꯔꯨ ꯂꯣꯛꯏ ꯑꯗꯨꯒ ꯎꯍꯩ ꯄꯥꯟꯗꯕ ꯎꯗꯤ ꯃꯔꯥꯏ ꯀꯉꯤ ꯍꯥꯏꯕꯁꯤꯒꯤ ꯃꯇꯥꯡꯗ ꯁꯨꯝ ꯀꯩꯅꯣ ꯇꯧꯖꯒꯦ ꯃꯔꯨꯞ ꯍꯧꯕ ꯌꯥꯕ ꯌꯥꯕ꯭ꯔꯥ ꯃꯔꯨꯞ ꯀꯃꯥꯏꯅ ꯇꯧꯏꯤ
ꯌꯥꯏꯌꯦ ꯌꯥꯏ ꯃꯔꯨꯞ
ꯑꯗꯨꯒꯤ ꯃꯇꯥꯡꯁꯤ ꯑꯍꯜ ꯂꯃꯟꯁꯤꯡꯅ ꯁꯨꯝ ꯊꯝꯕꯤꯔꯝꯕꯗ ꯑꯩꯈꯣꯏꯅ ꯃꯁꯤꯇ ꯀꯗꯥꯏ ꯐꯥꯎꯕ ꯇꯉꯥꯏ ꯐꯗꯅ ꯁꯤꯖꯤꯟꯅꯕ ꯌꯥꯒꯦ ꯍꯥꯏꯕꯗꯨ ꯑꯍꯥꯟꯕꯗ ꯑꯩ ꯊꯝꯖꯒꯦ ꯎꯝ ꯀꯩꯅꯣꯅꯤ ꯑꯩꯈꯣꯏꯒꯤ ꯇꯁꯦꯡꯅ ꯍꯤꯔꯝ ꯑꯃꯗ ꯍꯩꯈ꯭ꯔꯕ ꯍꯤꯔꯝ ꯑꯃꯗꯨꯗ ꯌꯥꯝꯅ ꯃꯨꯟꯅ ꯈꯪꯈ꯭ꯔꯕ ꯃꯤꯑꯣꯏ ꯑꯃꯅ ꯃꯍꯥꯛꯁꯤ ꯃꯇꯝ ꯄꯨꯝꯅꯃꯛꯇ ꯑꯩꯈꯣꯏꯒꯤ ꯅꯣꯂꯨꯛꯅ ꯆꯠꯄ ꯑꯁꯤ ꯑꯣꯏ ꯍꯌꯦꯡ ꯂꯥꯟꯃꯤꯃꯛꯇꯕꯨ ꯍꯥꯏꯔꯁꯨ ꯑꯣꯖꯥꯃꯛꯇꯕꯨ ꯍꯥꯏꯔꯁꯨ ꯁꯥꯇ꯭ꯔꯃꯛꯇꯕꯨ ꯍꯥꯏꯔꯁꯨ ꯀꯔꯤꯒꯨꯝꯕ ꯍꯤꯔꯝꯁꯤꯗ ꯃꯥꯁꯤ ꯌꯥꯝꯅ ꯈꯪꯕ ꯍꯩꯔꯕ ꯑꯣꯏꯔꯕ ꯑꯗꯨ ꯑꯣꯏꯇꯥꯔꯒꯗꯤ ꯃꯍꯥꯛꯁꯤ ꯃꯈꯣꯏꯒꯤ ꯅꯣꯡꯈꯠꯅ ꯆꯠ ꯂꯣꯏ ꯍꯥꯏ ꯅꯣꯂꯨꯛꯅ ꯒ꯭ꯌꯥꯟ ꯇꯥꯅ ꯂꯩꯕꯥꯛ ꯃꯆꯥ ꯇꯥꯅ ꯂꯩꯒꯅꯤ ꯑꯗꯨꯒ ꯎꯍꯩ ꯌꯥꯝꯅ ꯄꯥꯟꯗꯕ ꯎ ꯃꯔꯥꯏ ꯀꯥꯡꯉꯤ ꯍꯥꯏꯕꯁꯤ ꯃꯇꯥꯡꯗ ꯎꯍꯩꯁꯤ ꯃꯔꯨꯞꯁꯨ ꯎꯕꯤꯔꯝꯃꯒꯅꯤ ꯎꯍꯩ ꯌꯥꯝꯅ ꯄꯥꯟꯕ ꯎꯁꯤ ꯃꯥꯁꯤ ꯂꯨꯞꯊꯕꯅꯤ ꯀꯩꯒꯤꯅꯣꯗ ꯎꯍꯩ ꯃꯌꯥꯝꯗꯨꯅ ꯃꯍꯥꯛꯁꯤ ꯆꯤꯡꯊꯕꯅꯤ ꯑꯗꯨꯒ ꯎꯍꯩ ꯑꯃꯠꯇ ꯄꯥꯟꯗꯕ ꯅꯠꯇ꯭ꯔꯒ ꯎꯍꯩ ꯌꯥꯝꯅ ꯄꯥꯗꯕ ꯈꯔꯇꯪ ꯄꯥꯟꯕꯁꯤꯅ ꯑꯩꯈꯣꯏꯒꯤ ꯅꯣꯡ ꯀꯈꯠꯂꯒ ꯑꯩ ꯃ ꯉꯥꯏꯔꯦꯅ ꯆꯠꯄꯒꯤ ꯃꯑꯣꯡꯒ ꯁꯨꯃꯥꯏꯅ ꯄꯧꯔꯥꯎ ꯄꯇ ꯇꯧꯕꯅꯤ ꯁꯤꯃꯛꯅ ꯑꯩꯅ ꯊꯝꯖꯅꯤꯡꯉꯤꯕ ꯑꯗꯣ ꯊꯧꯕꯥꯜꯗꯣꯡ ꯆꯐꯨꯕꯨ ꯀꯥꯏꯅꯕ ꯌꯩꯕ ꯑꯁꯤꯒꯤ ꯃꯇꯥꯡꯗ ꯃꯔꯨꯞꯅ ꯍꯥꯏꯐꯦꯠ ꯊꯝꯕꯤꯌꯨꯅꯦ
ꯃꯁꯤ ꯑꯩꯈꯣꯏꯒꯤ ꯁꯝꯅ ꯍꯥꯏꯔꯕꯗ ꯑꯌꯥꯝꯕꯗꯤ ꯃꯃꯥ ꯃꯄꯥ ꯑꯣꯏꯔꯤꯕꯁꯤꯡꯅ ꯃꯆꯥ ꯋꯥꯔꯛꯄꯗ ꯁꯤꯖꯤꯟꯅꯕ ꯑꯗꯨꯒꯨꯝꯕ ꯄꯥꯟꯕ ꯌꯥꯕ ꯄꯧꯇꯥꯛ ꯄꯥꯎꯔꯧ ꯑꯃꯅꯤ ꯁꯝꯂꯥꯞꯅ ꯊꯝꯖꯒꯦ ꯑꯩꯈꯣꯏꯒꯤ ꯃꯃꯥ ꯑꯣꯏꯔꯤꯕꯁꯤꯡꯅ ꯑꯩꯈꯣꯏꯒꯤ ꯃꯆꯥ ꯋꯥꯔꯛꯄ ꯃꯇꯝ ꯃꯇꯝꯗ ꯀꯔꯤꯁꯨ ꯐꯨꯕ ꯇꯥꯔꯒꯁꯨ ꯉꯍꯥꯛ ꯁꯥꯎꯅꯤꯡꯕꯒꯤ ꯐꯍꯟꯅꯤꯡꯕꯒꯤ ꯐꯕ ꯇꯥꯔꯒꯁꯨ ꯀꯩꯁꯨ ꯁꯤꯅꯕꯗꯤ ꯄꯨꯔꯣꯏ ꯃꯔꯝ ꯑꯁꯤꯒꯨꯝꯅ ꯑꯩꯈꯣꯏꯒꯤ ꯊꯧꯕꯥꯜꯗꯣꯡꯒꯤ ꯆꯥꯐꯨꯕꯨ ꯊꯧꯕꯥꯜꯊꯣꯡ ꯆꯐꯨꯕꯨ ꯀꯥꯏꯅꯕ ꯌꯩꯕ꯭ꯔꯥ ꯍꯥꯏꯕꯗꯤ ꯑꯈꯣꯏꯒꯤ ꯌꯩꯕ ꯇꯥꯔꯒꯁꯨ ꯑꯈꯣꯏꯒꯤ ꯀꯥꯏꯅꯕ ꯀꯩꯁꯨ ꯌꯩꯔꯣꯏ ꯍꯥꯏꯗꯤ ꯃꯆꯥ ꯑꯣꯏꯔꯤꯕ ꯁꯤꯡ ꯑꯗꯨꯕꯨ ꯃꯃꯥ ꯃꯄꯥ ꯑꯣꯏꯔꯤꯕ ꯁꯤꯡ ꯑꯗꯨꯅ ꯀꯩꯁꯨ ꯐꯨꯕ ꯃꯇꯝꯗ ꯁꯤꯅꯕ ꯐꯍꯟꯅꯤꯡꯕꯒꯤ ꯑꯗꯨꯝ ꯍꯥꯏꯗꯤ ꯁꯣꯏꯍꯟꯅꯤꯡꯗꯕꯁꯨ ꯄꯨꯕꯅꯤ ꯑꯁꯨꯝꯅ ꯊꯝꯕꯤꯔꯝꯃꯤ ꯃꯔꯨꯞ ꯑꯗꯨꯒ ꯑꯩꯈꯣꯏꯒꯤ ꯊꯟꯗꯕ ꯆꯐꯨ ꯃꯈꯣꯟ ꯊꯣꯛꯏ ꯍꯥꯏꯕꯁꯤꯒꯤ ꯃꯇꯥꯡꯗꯁꯨ ꯃꯇꯦꯛ ꯑꯃ ꯊꯝꯖꯒꯦ ꯃꯁꯤ ꯌꯥꯝꯅ ꯐꯖꯕ ꯑꯩꯈꯣꯏꯒꯤ
ꯄꯥꯎꯔꯧ ꯑꯃꯅꯦ ꯑꯗꯨꯒꯤ ꯃꯤ ꯑꯃꯅꯒ ꯃꯤ ꯑꯃꯒ ꯑꯦ ꯊꯟꯗꯕ ꯆꯐꯨꯅ ꯃꯈꯣꯟ ꯊꯣꯛꯑꯦ ꯍꯥꯏꯕꯗꯨꯅꯤ ꯅꯪꯒꯤ ꯗꯨꯇꯤꯗ ꯍꯥꯏꯕꯁꯤ ꯌꯥꯝꯅ ꯏꯀꯥꯏꯅꯤꯡꯉꯥꯏ ꯑꯣꯏꯕ ꯌꯥꯝꯅ ꯐꯖꯕꯔꯣꯝꯗꯤ ꯌꯥꯝ ꯏꯀꯥꯏꯅꯤꯡꯉꯥꯏ ꯑꯣꯏꯕ ꯄꯥꯎꯔꯧ ꯑꯃꯅꯤ ꯍꯥꯏꯖꯅꯤꯡꯉꯤ ꯑꯗꯨꯗꯤ ꯀꯔꯤꯒꯨꯝꯕ ꯃꯔꯨꯞꯅꯁꯨ ꯍꯥꯏꯕꯤꯈ꯭ꯔꯦ ꯑꯗꯨ ꯍꯥꯏꯐꯦꯠ ꯃꯥꯟꯅꯕꯅꯤ ꯑꯩꯈꯣꯏꯒꯤ ꯀꯔꯤꯒꯨꯝꯕ ꯍꯤꯔꯝ ꯑꯃꯗ ꯈꯪꯂꯕ ꯃꯤꯑꯣꯏ ꯑꯃꯠꯇꯅ ꯁꯨꯃꯥꯏꯅ ꯈꯪꯂꯕ ꯍꯩꯊꯣꯏ ꯁꯤꯡꯊꯣꯢꯅ ꯈꯪꯂꯕ ꯃꯤꯑꯣꯏ ꯑꯃꯠꯇꯅ ꯄꯉꯥꯡꯗ ꯉꯥꯡꯊꯣꯛꯑꯣꯏ ꯋꯥꯗꯨꯕꯨ ꯇꯥꯁꯜꯂꯒ ꯀꯔꯤꯅ ꯉꯥꯡꯕ ꯌꯥꯏ ꯀꯔꯤ ꯆꯨꯝꯕ ꯁꯤꯅ ꯂꯥꯟꯕ ꯍꯥꯏꯕꯗꯨ ꯑꯗꯨꯗꯨꯒ ꯀꯔꯤꯒꯨꯝꯕ ꯀꯥꯕꯨ ꯀꯥꯕꯨ ꯈꯪꯕ ꯑꯦ ꯗꯥꯏꯔꯦꯛꯁꯨ ꯈꯪꯗꯕꯁꯨ ꯅꯠꯇꯕ ꯑꯗꯨꯒ ꯈꯪꯉꯕ꯭ꯔꯥ ꯍꯥꯏꯕꯁꯨ ꯈꯪꯕ ꯅꯠꯇꯕ ꯀꯥꯡꯕꯨ ꯀꯥꯡꯕꯨ ꯈꯪꯕ ꯃꯤꯑꯣꯏꯁꯤꯡ ꯑꯁꯤꯅ ꯈꯪꯕ ꯁꯥꯕ ꯍꯦꯟꯅ ꯃꯈꯣꯟ ꯊꯣꯛꯄ ꯍꯦꯟꯅ ꯋꯥ ꯌꯥꯝꯅ ꯉꯥꯡꯕ ꯑꯣꯏꯅ ꯑꯗꯨꯒꯨꯝꯕꯗ ꯊꯝꯅꯩ ꯑꯗꯨꯅ ꯉꯁꯤꯒꯤ ꯄꯥꯎ ꯑꯁꯤꯕꯨ ꯁꯤꯖꯤꯟꯅꯔꯒꯗꯤ ꯑꯩꯈꯣꯏꯒꯤ ꯃꯃꯥꯡꯉꯒꯤ ꯑꯍꯜ ꯂꯃꯟꯁꯤꯡꯅ ꯑꯗꯨꯝ ꯈꯪꯅꯔꯝꯃꯤ ꯃꯁꯤ ꯌꯥꯝꯅ ꯏꯀꯥꯏꯅꯕ ꯏꯀꯥꯏꯕ ꯄꯤꯕ ꯑꯗꯨꯒꯨꯝꯕ ꯄꯥꯎꯔꯧ ꯑꯃꯅꯤ ꯍꯥꯏꯅ ꯊꯝꯖꯒꯦ ꯃꯔꯨꯞꯄ ꯃꯔꯨꯞꯀꯤ ꯋꯥꯈꯜꯂꯣꯟꯗꯁꯨ ꯀꯔꯤ ꯀꯔꯤ ꯄꯥꯎꯔꯧ ꯂꯩꯔꯒꯗꯤ ꯃꯈꯥ ꯇꯥꯥꯕꯤꯌꯨ
ꯌꯥꯝꯅ ꯅꯨꯉꯥꯏ ꯇꯥꯕ ꯌꯥꯝ ꯅꯨꯡꯉꯥꯏ ꯃꯔꯨꯞꯀꯤ ꯑꯈꯣꯏꯒꯤ ꯐꯖꯔꯕ ꯏꯄꯥ ꯏꯄꯨꯒꯤ ꯄꯥꯎꯔꯧꯁꯦ ꯑꯗꯣ ꯄꯥ ꯄꯥꯎꯔꯧꯁꯤ ꯑꯗꯨꯛꯀꯤ ꯃꯇꯤꯛ ꯌꯥꯝꯃ ꯂꯩꯈ꯭ꯔꯦ ꯍꯥꯏꯇꯥꯔꯦ ꯈꯣꯏꯅ ꯈꯜꯂꯨꯕꯗ ꯌꯦꯡꯖꯜꯂꯨꯕꯗ ꯀꯥꯟꯅꯕꯒꯤ ꯀꯥꯟꯅꯕ ꯉꯥꯛꯇꯅꯤ ꯑꯗꯨꯒ ꯉꯁꯤ ꯑꯥ ꯃꯔꯨꯞꯅ ꯄꯥꯎꯔꯧꯁꯤ ꯈꯠ ꯊꯝꯕꯤꯒꯔꯕ ꯃꯇꯨꯡꯗ ꯑꯩꯅꯁꯨ ꯊꯝꯖꯅꯤꯡꯂꯤꯕ ꯄꯥꯎꯔꯧꯁꯤ ꯑꯩꯅ ꯁꯨꯝ ꯈꯟꯖꯕꯗ ꯈꯣꯏꯒꯤ
ꯑꯥ ꯊꯤꯡꯉꯦꯜꯗ ꯇꯥꯏꯅꯕ ꯉꯝꯗ꯭ꯔꯒ ꯈꯣꯏꯒꯤ ꯅꯥꯁꯤꯈꯣꯡꯒ ꯇꯥꯏꯅꯩ ꯍꯥꯏꯕ ꯑꯗꯒꯤ ꯑꯩ ꯉꯛ ꯌꯣꯜꯂꯒ ꯁꯦꯅꯥꯄꯇꯤ ꯐꯪꯉꯤ ꯑꯁꯨꯃꯥꯏꯒ ꯂꯩ ꯑꯗꯩ ꯂꯝꯕꯣꯏꯕꯗ ꯁꯝꯆꯦꯠ ꯄꯤꯔꯨꯅꯨ ꯒꯥꯏꯅ ꯁꯨꯃꯥꯏ ꯂꯩ ꯑꯗꯣ ꯑꯩ ꯑꯃꯃꯝꯇ ꯑꯣꯏꯅ ꯇꯦꯟꯇꯛꯅ ꯊꯝꯖꯔꯛꯀꯦ ꯑꯗꯨꯒ ꯃꯔꯨꯞꯅ ꯑꯄꯥꯝꯕ ꯄꯥꯎꯔꯣꯁꯨ ꯑꯩꯅ ꯋꯥꯔꯤꯁꯤ ꯇꯧꯔ ꯃꯇꯨꯡꯗ ꯊꯝꯕꯤꯅꯕ ꯁꯨꯝ ꯈꯟ ꯈꯝꯕꯤꯌꯨ ꯑꯩ ꯑꯍꯥꯟꯕꯗ ꯍꯧꯖꯔꯛꯀꯦ ꯑꯩꯈꯣꯏꯒꯤ ꯊꯤꯡꯉꯦꯜꯒ ꯇꯥꯏꯅꯕ ꯉꯝꯗ꯭ꯔꯒ ꯅꯥꯁꯤꯒꯣꯡꯒ ꯇꯥꯏꯅꯩ ꯍꯥꯏꯕꯁꯤ ꯏꯄꯥ ꯏꯄꯨꯒꯤ ꯄꯥꯎꯔꯧꯗ ꯀꯅꯥꯒꯨꯝꯕ ꯑꯃꯗ ꯇꯥꯏꯅꯕ ꯉꯝꯗ꯭ꯔꯒ ꯑꯁꯣꯟꯕ ꯃꯍꯥꯛꯅ ꯉꯝꯕ ꯀꯅꯥꯒꯨꯝꯕ ꯑꯃꯗ ꯇꯥꯏꯅꯩ ꯍꯥꯏꯕꯅꯤ ꯃꯁꯤ ꯑꯗꯨꯛꯀꯤ ꯃꯇꯤꯛ ꯀꯥꯟꯅꯔꯕ ꯍꯤꯔꯝ ꯈꯨꯗꯤꯡꯃꯛ ꯇ ꯆꯟꯅꯕ ꯌꯥꯕ ꯄꯥꯎꯔꯧꯅꯤ ꯑꯩ ꯑꯩꯒꯤ ꯂꯝꯕꯥꯅ ꯉꯝꯃꯛꯇ꯭ꯔꯒ ꯑꯩꯅ ꯉꯝꯕ ꯑꯁꯣꯟꯕꯗ ꯍꯥꯏꯗꯤ ꯑꯩꯅ ꯈꯨꯠ ꯊꯥꯔꯛ ꯃꯇꯝꯗ ꯉꯝꯃꯣꯏꯗꯕ ꯑꯩ ꯉꯝ ꯈꯨꯠ ꯊꯥꯔꯑꯒꯁꯨ ꯑꯩꯅ ꯍꯟꯕ ꯉꯝꯒꯗꯕ ꯑꯗꯨꯒꯨꯝꯕ ꯃꯤꯑꯣꯏ ꯗꯦꯗ ꯑꯩꯅ ꯈꯠꯅꯕ ꯍꯧꯋꯤ ꯍꯥꯏꯕꯅꯤ ꯀꯔꯤ ꯀꯅꯥꯛ ꯒꯨꯝꯕ ꯍꯤꯔꯝ ꯈꯨꯗꯤꯡꯃꯛꯇ ꯍꯥꯏꯇꯥꯔꯦꯀꯣ ꯃꯔꯨꯞ ꯁꯥꯎꯅꯔꯨꯕꯅꯤ ꯈꯪꯗꯦ ꯑꯃ ꯇꯧꯔꯨꯕꯅꯤ ꯈꯪꯗꯦ ꯊꯧꯗꯣꯛ ꯀꯌꯥ ꯑꯁꯤ ꯇꯧꯔꯨꯔ ꯃꯇꯨꯡꯗ ꯈꯣꯏꯒꯤ ꯑꯥ ꯌꯨꯝꯗ ꯍꯟꯖꯜꯂꯦꯛ ꯈꯜꯂꯖꯤ ꯁꯝꯅ ꯍꯥꯏꯕꯗ ꯃꯔꯨꯞ ꯈꯣꯏꯒꯤ ꯌꯨ ꯉꯥꯎꯕ ꯅꯨꯄꯥ ꯑꯃꯒꯤ ꯋꯥꯔꯤ ꯍꯥꯏꯔꯁꯤ ꯃꯍꯥꯛ ꯑꯁꯤ ꯖꯨꯋꯥꯔ ꯁꯥꯟꯅꯕ ꯗ ꯀꯩꯗ ꯃꯍꯥꯛꯁꯤ ꯁꯦꯟꯁꯤ ꯃꯥꯡꯉꯦ ꯈꯜꯂꯁꯤ ꯌꯨ ꯉꯥꯎꯕꯅ ꯃꯔꯝ ꯑꯣꯏꯔꯒ ꯃꯃꯥꯟꯅꯕꯁꯤꯡꯁꯤꯗꯗꯤ ꯃꯍꯥꯛꯅ ꯊꯣꯏꯗꯣꯛꯅ ꯇꯥꯏꯅꯔꯨꯕ ꯉꯝꯗꯕ ꯍꯥꯏꯗꯤ ꯐꯨꯔꯛꯀꯗ꯭ꯔꯥ ꯈꯨꯠ ꯍꯜꯂꯛꯀꯗ꯭ꯔꯥ ꯑꯃꯗꯤ ꯀꯩꯗꯧꯔꯛ ꯀꯅꯤ ꯁꯃꯥꯟ ꯂꯦꯡꯃꯥꯟꯅꯕꯅꯤꯅ ꯍꯥꯏꯔꯒ ꯃꯥꯁꯤ ꯊꯋꯥꯏ ꯅꯨꯉꯥꯏꯇ ꯁꯥꯎꯅꯤꯡꯉ ꯂꯥꯛꯑꯒ ꯃꯌꯨꯝꯗ ꯍꯤꯟꯖꯥꯡ ꯍꯥꯎꯋꯤ ꯍꯥꯎꯇꯦ ꯅꯨꯄꯤ ꯑꯗꯨ ꯇꯧꯋꯦ ꯑꯗꯥ ꯇꯧꯋꯤꯅ ꯃꯆꯥ ꯃꯁꯨꯁꯤꯡꯗ ꯐꯨꯕ ꯅꯨꯄꯤ ꯑꯉꯥꯡꯗ ꯐꯨꯕ ꯃꯈꯨꯠ ꯍꯟꯕ ꯉꯝꯖꯔꯣꯏꯗꯕ ꯑꯁꯣꯟꯕ ꯃꯔꯥꯜ ꯂꯩꯖꯗꯕꯁꯤꯡꯅ ꯈꯨꯠ ꯊꯥꯕ ꯁꯤꯒꯨꯝꯕ ꯁꯤ ꯁꯤꯒꯤ ꯃꯠ ꯇꯥꯡꯁꯤꯗꯅꯤ ꯑꯗꯨꯒ ꯑꯅꯤꯁꯨꯕꯗ ꯑꯈꯣꯏꯒꯤ ꯉꯛ ꯌꯣꯜꯂꯒ ꯁꯦꯅꯥꯄꯇꯤ ꯐꯪꯉꯤ ꯍꯥꯏꯕꯁꯤ ꯈꯣꯏꯒꯤ ꯊꯧꯅꯥ ꯄꯥꯡꯒꯜ ꯑꯁꯤ ꯎꯠꯊꯣꯛꯂꯒ ꯀꯗꯥꯏ ꯐꯥꯎꯕ ꯃꯁꯤ ꯍꯤꯔꯝ ꯈꯨꯗꯤꯡꯃꯛꯇ ꯆꯥꯅꯩ ꯄꯔꯤꯈ꯭ꯌꯥ ꯇꯥꯔꯒ ꯊꯥꯔꯒ ꯈꯣꯏꯒꯤ ꯊꯕꯛ ꯉꯥꯏꯔꯤꯕ ꯀꯥꯡꯕꯨꯕꯨ ꯑꯣꯏꯒꯦꯔꯥ ꯅꯠꯇ꯭ꯔꯒ ꯑꯈꯣꯏꯒꯤ ꯑ ꯁꯦꯟ ꯅꯨꯡ ꯇꯥꯟꯖꯒꯦ ꯑꯈꯣꯏꯒꯤ ꯃꯤꯃꯥꯡ ꯊꯣꯛꯑꯒ ꯁꯦꯕꯥ ꯇꯧꯖꯒꯦ ꯍꯥꯏꯕꯒꯤꯕꯨ ꯑꯣꯏꯒꯦꯔꯥ ꯅꯠꯇ꯭ꯔꯒ ꯀꯔꯤꯒꯨꯝꯕ ꯑꯃꯗꯤ ꯐꯪꯗꯕ ꯌꯥꯗꯦ ꯍꯥꯏꯕꯁꯤ ꯎꯠꯅꯕ ꯃꯇꯝꯗ ꯑꯈꯣꯏꯒꯤ ꯄꯥꯡꯒꯜ ꯊꯧꯅꯥ ꯉꯛ ꯌꯣꯟꯕ ꯍꯥꯏꯕꯁꯤ ꯈꯣꯏꯒꯤ ꯊ ꯇꯁꯦꯡꯅ ꯁꯦꯅꯥꯄꯇꯤ ꯑꯃ ꯑꯣꯏꯅꯕ ꯃꯇꯝꯗ ꯂꯥꯟꯃꯤ ꯃꯀꯣꯛ ꯑꯣꯏꯅꯕ ꯃꯇꯝꯗ ꯃꯍꯥꯛ ꯑꯁꯤ ꯊꯋꯥꯏ ꯃꯉꯛꯁꯤ ꯊꯥꯡꯇꯣꯑꯒ ꯊꯋꯥꯏ ꯈꯨꯕꯥꯛꯇ ꯍꯥꯞꯄꯒ ꯃꯍꯥꯛ ꯂꯥꯟ ꯁꯣꯛꯅꯕ ꯃꯇꯝꯗꯨꯗ ꯃꯥ ꯑꯆꯧꯕ ꯑꯣꯏꯔꯛꯇꯣꯏꯅꯤ ꯁꯝꯅ ꯁꯨꯃꯥꯏꯅ ꯂꯩꯖꯔꯦ ꯑꯗꯨꯒ ꯑꯍꯨꯝꯁꯨꯨꯕꯒꯤ ꯑꯩꯈꯣꯏꯒꯤ ꯑꯥ ꯃꯠ ꯉꯁꯥꯏ ꯑꯩꯅ ꯊꯝꯖꯈꯤꯕꯗꯨ ꯃꯔꯨꯞ ꯑꯥ ꯀꯔꯤ ꯃꯇꯥꯡꯒꯤꯅꯣ ꯑꯩ ꯀꯥꯎꯊꯣꯛꯈ꯭ꯔꯦ ꯃꯗꯨꯝ ꯃꯔꯨꯞꯅꯁꯨ ꯑꯅꯤ ꯑꯍꯨꯝꯇꯪ ꯅꯠꯇ꯭ꯔꯒ ꯑꯃꯇꯪ ꯑꯣꯏꯔꯁꯨ ꯌꯥꯝ ꯐꯖꯕ ꯑꯃꯇꯪ ꯈꯜꯂ ꯊꯝꯕꯤꯔꯛꯑꯣꯅꯦ
ꯑꯥ ꯃꯔꯨꯞ ꯑꯈꯣꯏꯒꯤ ꯑꯩꯅ ꯊꯝꯖꯒꯗꯧꯔꯤꯕ ꯑꯁꯤꯅ ꯈꯣꯡ ꯆꯣꯠꯂꯒ ꯆꯤꯟ ꯆꯣꯠꯂꯤ ꯍꯥꯏꯔꯤꯕ ꯑꯃꯗꯤ ꯋꯥꯇꯣꯟꯅ ꯋꯥꯡꯂꯒ ꯀ꯭ꯋꯥꯛꯅ ꯐꯝꯇꯦꯛꯏ ꯍꯥꯏꯔꯤꯕ ꯄꯥꯎꯔꯧ ꯈꯔꯁꯤ ꯊꯝꯖꯒꯦ ꯑꯍꯥꯟꯕꯗ ꯈꯣꯡ ꯆꯣꯠꯂꯒ ꯆꯤꯡ ꯆꯣꯠꯂꯤ ꯍꯥꯏꯔꯤꯕꯁꯤ ꯑꯥ ꯑꯈꯣꯏꯒꯤ ꯊꯕꯛꯄꯨ ꯇꯧꯔꯒꯗꯤ ꯆꯥꯅꯕꯁꯨ ꯑꯗꯨꯝ ꯂꯥꯛꯏ ꯍꯥꯏꯕꯅꯤ ꯍꯧꯖꯤꯛꯀꯤ ꯃꯇꯝꯗꯗꯤ ꯃꯁꯤ ꯑꯥ ꯄꯥꯟꯕ ꯌꯥꯗ꯭ꯔꯕ ꯍꯥꯏꯅꯒ ꯈꯪꯖꯩ ꯄꯥꯟꯕꯗ ꯌꯥꯝꯅ ꯑꯄꯪꯕꯅꯦꯅ ꯈꯟꯅꯔꯦ ꯍꯧꯖꯤꯛꯀꯤ ꯃꯇꯝꯗꯗꯤ ꯑꯗꯣ ꯃꯁꯤ ꯆꯨꯝꯁꯨ ꯆꯨꯝꯃꯤ ꯊꯥꯏꯅꯒꯤ ꯃꯇꯝꯗ ꯗꯤ ꯑꯈꯣꯏꯒꯤ ꯑꯍꯜ ꯂꯃꯟꯁꯤꯡ ꯑꯁꯤ ꯌꯥꯝꯅ ꯋꯥꯅ ꯄꯩꯁꯥ ꯇꯥꯟꯅꯔꯝꯃꯤ ꯑꯗꯨꯅ ꯃꯁꯤꯒꯤ ꯄꯥꯎꯔꯧ ꯑꯁꯤ ꯊꯝꯂꯝꯂꯤꯕꯅꯤ ꯍꯥꯏꯕꯗꯨ ꯇꯧꯒꯦꯗ ꯉꯝꯕ ꯑꯈꯣꯏꯒꯤ ꯆꯠꯂ ꯆꯠꯂꯒ ꯑꯈꯣꯏ ꯀꯔꯥꯏꯗ ꯀꯔꯤ ꯂꯩꯔꯤ ꯑꯗꯒꯤ ꯊꯕꯛ ꯌꯥꯝꯅ ꯇꯧꯕ ꯃꯤꯅ ꯑꯈꯣꯏꯒꯤ ꯆꯥꯅꯕ ꯊꯣꯛꯂꯤꯕ ꯋꯥꯠꯇ ꯄꯥꯗꯅ ꯑꯗꯒꯤ ꯃꯥꯒꯤ ꯁꯦꯟ ꯊꯨꯝ ꯃꯔꯥꯡ ꯀꯥꯏꯅ ꯂꯥꯛꯏ ꯍꯥꯏꯕꯤꯔꯝꯕꯗꯨꯅꯤ ꯑꯗꯣ ꯍꯧꯖꯤꯛꯀꯤ ꯃꯇꯝꯗꯗꯤ ꯑꯩꯈꯣꯏꯒꯤ ꯆꯤꯟ ꯆꯣꯠꯂꯒ ꯆꯤꯟ ꯆꯣꯠꯂꯤ ꯍꯥꯏꯗꯅ ꯑꯃꯨꯛ ꯂꯥꯛꯅꯔꯦ ꯍꯥꯏꯇꯥꯔꯦ ꯑꯗꯣ ꯍꯧꯖꯤꯛꯀꯤ ꯃꯇꯝꯗꯗꯤ ꯀꯣꯛꯅ ꯂꯣꯏꯅ ꯁꯥꯟꯅꯔꯦ ꯑꯗꯣ ꯃꯈꯥ ꯇꯥꯔꯛꯄ ꯑꯁꯤꯅ ꯋꯥꯊꯣꯟꯅ ꯋꯥꯡꯂꯒ ꯀ꯭ꯋꯥꯛꯅ‌ ꯐꯝꯇꯦꯛꯏ ꯍꯥꯏꯕꯁꯤ ꯑꯩꯈꯣꯏꯒꯤ ꯃꯇꯦꯛ ꯑꯃ ꯊꯝꯖꯒꯦ ꯑꯥ ꯋꯥꯇꯣꯟꯅ ꯐꯅ ꯋꯥꯡꯕ ꯇꯥꯔꯒꯁꯨ ꯑꯩꯩ ꯃꯉꯥꯏꯔꯦ ꯍꯥꯏꯗꯨꯅ ꯋꯥꯡꯕ ꯇꯥꯔꯒꯁꯨ ꯀ꯭ꯋꯥꯛꯇꯨꯅ ꯑꯗꯨꯝ ꯂꯥꯛꯑꯒ ꯋꯥꯇꯣꯟꯗꯨꯒꯤ ꯃꯊꯛꯇ ꯑꯗꯨꯝ ꯐꯝꯗꯕ ꯃꯇꯝꯗ ꯋꯥꯗꯨ ꯁꯣꯏꯗꯅ ꯀꯣꯟꯒꯅꯤ ꯁꯨꯝ ꯇꯧꯗꯅ ꯑꯩꯅ ꯉꯝꯃꯤ ꯑꯩꯅ ꯍꯦꯜꯂꯤ ꯍꯥꯏꯗꯨꯅ ꯆꯠꯄ ꯇꯥꯔꯒꯗꯤ ꯑꯩꯉꯣꯟꯗꯒꯤ ꯍꯦꯟꯕ ꯑꯩꯕꯨ ꯅꯝꯊꯕꯤꯕ ꯉꯝꯕ ꯑꯩꯒꯤ ꯏꯊꯛꯁꯤꯗ ꯐꯝꯗꯕ ꯉꯝꯕ ꯀꯅꯥꯒꯨꯝꯕ ꯀ꯭ꯋꯥꯛꯀꯨꯝꯕ ꯑꯃ ꯂꯥꯛꯑꯒ ꯁꯣꯏꯗꯅꯃꯛꯀꯤ ꯐꯝꯗꯒꯅꯤ ꯑꯗꯨꯅ ꯑꯩꯅ ꯃꯉꯥꯏꯔꯦ ꯑꯩꯅ ꯍꯦꯜꯂꯦ ꯍꯥꯏꯕꯁꯤ ꯈꯪꯕꯤꯗꯕ ꯃꯁꯤ ꯇꯧꯗꯅꯕꯒꯤꯗꯃꯛꯇ ꯄꯥꯎꯔꯣ ꯑꯁꯤ ꯊꯝꯕꯤ ꯊꯝꯕꯤꯔꯝꯕꯅꯤ ꯗꯨꯅ ꯃꯇꯥꯡ ꯑꯁꯤꯗ ꯂꯣꯏꯁꯤꯟꯖꯔꯒꯦ
ꯌꯥꯝꯅ ꯑꯩꯈꯣꯏꯒꯤ ꯃꯆꯪ ꯑꯣꯏꯕ ꯏꯄꯥ ꯏꯄꯨꯒꯤ ꯄꯥꯎꯔꯧ ꯀꯌꯥ ꯑꯃ ꯈꯟꯅ ꯅꯩꯅꯕꯁꯤ ꯑꯗꯨꯛꯀꯤ ꯃꯇꯤꯛ ꯅꯨꯡꯉꯥꯏꯖꯩ ꯍꯥꯏꯇꯥꯔꯦ ꯃꯔꯨꯞ ꯃꯇꯨꯡ ꯇꯥꯔꯛꯄꯗꯁꯨ ꯋꯥꯔꯤ ꯋꯥꯇꯥꯏ ꯀꯌꯥ ꯑꯃ ꯇꯧꯁꯤ ꯉꯁꯤꯒꯤꯗꯤ ꯃꯔꯨꯞꯀꯤ ꯊꯕꯛ ꯏꯪꯈꯥꯡ ꯀꯩꯀꯥ ꯀꯌꯥ ꯇꯧꯊꯣꯛꯄꯤꯔꯨꯔꯣ ꯑꯩꯁꯨ ꯊꯕꯛ ꯑꯃ ꯂꯥꯛꯁꯤꯜꯂꯦ ꯐꯔꯦ ꯌꯥꯝ ꯅꯨꯡꯉꯥꯏꯖꯩ ꯃꯔꯨꯞ ꯊꯝꯖꯔꯒꯦ
ꯑꯣꯀꯦ